ꯍꯥꯜꯂꯣ
ꯍꯥꯜꯂꯣ
ꯅꯪ ꯅꯦꯠ ꯅꯨꯡꯉꯥꯏꯇ꯭ꯔꯤꯔꯣ ꯑꯩ ꯅꯦꯠ ꯌꯥꯎꯗꯕꯩꯔ ꯑꯃꯗꯤ ꯇꯧꯔꯦ
ꯆ ꯑ ꯀꯩꯅꯣ ꯑꯩꯗꯣ ꯀꯩꯅꯣ ꯇꯧꯕ ꯄꯣꯠꯇꯣ ꯑꯣꯏꯅꯅꯦ ꯀꯩ ꯃꯣꯏ ꯁꯥꯞꯄꯣꯔꯠ ꯇꯣ ꯅꯍꯥꯟꯗꯤ ꯃꯌꯥꯝ ꯌꯥꯎꯍꯧꯕꯅꯦ ꯉꯁꯤꯗꯤ ꯑꯝꯇ ꯍꯧꯔꯝꯗ꯭ꯔꯦ ꯀꯩ ꯆꯥꯗꯣꯏꯅꯣꯅ ꯈꯜꯂꯒ ꯂꯩꯕꯩꯅꯤꯗ
ꯅꯪꯗꯤ ꯆꯥꯅꯕ ꯈꯟꯕꯗ ꯋꯥꯔꯦ ꯅꯠꯇ꯭ꯔꯥ ꯄꯩꯁꯥ ꯂꯩꯇꯕꯅꯤ ꯗꯨꯀꯥꯟ ꯆꯠꯂ ꯆꯥꯄꯣꯠ ꯂꯩꯔꯨꯅꯤꯅꯦ
ꯏꯕꯦꯝꯃ ꯉꯁꯥꯏ ꯑꯌꯨꯛꯇꯩ ꯆꯥꯛ ꯆꯗꯗꯅꯅꯤ ꯄꯩꯁꯥ ꯂꯩꯇꯕꯩ ꯆꯥꯛ ꯆꯥꯗꯗꯅ ꯑꯆꯥꯄꯣꯠ ꯂꯩꯔꯨꯏꯅꯦ
ꯃꯥ ꯌꯥꯝ ꯅꯨꯡꯉꯥꯏꯇꯦꯌꯦ ꯑꯩꯈꯣꯏ ꯀꯩꯅꯣ ꯆꯥꯛ ꯊꯣꯡꯉꯤꯌꯦ ꯑꯗꯨꯗꯨꯒ ꯈꯔ ꯄꯨꯔꯛꯀꯦ
ꯍꯣꯏ ꯄꯨꯔꯛꯑꯣ ꯃꯣꯏ ꯗꯨꯀꯥꯟꯗꯣ ꯅꯍꯥꯟ ꯅꯣꯡꯃꯗꯤ ꯑꯆꯥꯄꯣꯠ ꯃꯌꯥꯝ ꯌꯥꯎꯍꯧꯕꯅꯦ ꯉꯁꯤꯗꯤ ꯑꯝꯇ ꯌꯥꯎꯔꯝꯗ꯭ꯔꯕ ꯑꯗꯨꯗ ꯑꯩꯁꯦ ꯈꯔ ꯀꯨꯏꯅ ꯈꯜꯂ ꯂꯩꯔꯦ ꯁꯤꯃ
ꯁꯞ ꯆꯥꯔꯦꯕ ꯑꯩꯗꯣ ꯑꯁ ꯍꯣꯁꯇꯦꯜꯗ ꯃꯦꯒꯤ ꯄꯨꯟ ꯄꯨꯟ ꯆꯥꯕꯗꯣ ꯌꯨꯝꯗ ꯀꯗꯤ ꯃꯥꯅꯔꯔꯣꯏ ꯅꯣꯢꯗꯤ ꯅꯆꯤꯟ ꯅꯅꯥꯎ ꯌꯥꯝꯕꯅꯤꯅ ꯑꯗꯨꯕꯨꯗꯤ ꯃꯥꯅꯅꯤꯅꯦ
ꯍꯣꯏ ꯑꯗꯨꯕꯨꯗꯤ ꯑꯩꯈꯣꯏ ꯇꯣꯡꯕ ꯈꯥꯛꯇ ꯉꯥꯏꯔꯦ ꯍꯧꯖꯤꯛꯇꯤ
ꯅꯨꯡꯉꯥꯏꯇꯦꯌꯦ ꯌꯥꯝꯅ
ꯑꯗꯨꯗ ꯆꯥ ꯑꯃꯨꯛ ꯂꯣꯟꯁꯤꯜꯂ ꯊꯛꯆꯜꯂꯁꯤ ꯁꯅꯥ ꯁꯅꯥꯅ ꯅꯪꯗꯤ ꯀꯩꯗꯧꯔꯝꯃꯤꯅꯣ ꯄꯥꯟꯁꯅꯥ
ꯏꯟꯁꯥꯡ ꯁꯣꯏꯔꯤ ꯁꯦꯕꯣꯠ
ꯍꯟꯖꯥꯡ ꯊꯣꯡꯉꯤꯑꯦꯕ
ꯁꯣꯏꯔꯤ ꯍꯥꯏꯕ ꯁꯣꯏꯔꯤ ꯍꯥꯏꯕ
ꯑꯥ ꯑꯗꯨꯅꯦꯕ ꯁꯣꯏꯕꯅ ꯈꯔ ꯄꯛꯆꯩ
ꯏꯕꯦꯝꯃ ꯅꯍꯥꯟꯗꯒꯤꯅꯦ ꯑꯩꯅ ꯊꯣꯡꯒꯠꯂꯛꯏꯁꯦ ꯈꯪꯉꯕ ꯉꯁꯥꯏꯁꯨ ꯑꯩꯅ ꯊꯣꯡꯉꯤꯕ
ꯅꯍꯥꯟꯗꯩ ꯂꯨꯍꯣꯡꯕꯅ ꯀꯅꯥꯅ ꯆꯠꯄ ꯅꯪꯅ ꯊꯣꯡꯉ ꯂꯩꯔꯒ
ꯍꯩꯃꯥ ꯊꯕꯛ ꯁꯦ ꯢꯕꯦꯝꯃ ꯑꯃꯈꯛꯇꯪꯗ ꯃꯥꯏ ꯑꯣꯟꯁꯤꯜꯂꯒ ꯂꯩꯕꯗꯤ ꯌꯥꯗꯦꯅꯦꯍꯦ
ꯑꯣ ꯑꯃꯁꯨ ꯑꯃꯁꯨ ꯅꯪꯅꯕ ꯆꯠꯄ
ꯍꯣꯏ
ꯑꯣ ꯍꯣꯢ ꯈꯪꯉꯦ ꯈꯪꯉꯦ ꯑꯩꯈꯣꯏꯕꯨꯗꯤ ꯑꯩꯈꯣꯏ ꯃꯥꯅ ꯊꯣꯡꯅꯤ
ꯍꯧꯖꯤꯛꯁꯤ ꯌꯦꯡꯉꯣ ꯁꯤ ꯀꯩꯅꯣ ꯇꯧ ꯇꯧꯅ ꯃꯇꯝ ꯃꯥꯡꯍꯟꯗ꯭ꯔꯤꯕꯅꯤ ꯄꯩꯁꯥ ꯇꯥꯜꯂꯤꯕꯅꯤ
ꯋꯥꯎ ꯒꯌꯥꯟ ꯈꯨꯠꯇꯁꯦ
ꯑꯃ ꯅꯍꯥꯟꯒꯤ ꯀꯩꯅꯣꯒꯤꯗꯣ ꯎ ꯑꯩꯅ ꯌꯥꯏꯁ꯭ꯀꯨꯜꯒꯤ ꯍꯥꯏꯕꯗꯣ
ꯑꯥ
ꯑꯗꯨ ꯔꯣꯁꯤꯕꯂꯥꯒ ꯍꯥꯏꯅꯔꯦ ꯃꯥꯁꯨ ꯆꯠꯁꯦꯅ ꯍꯥꯏꯅꯔꯦ ꯑꯗꯣ ꯏꯕꯥꯅꯤ ꯆꯠꯂꯅꯤ
ꯎꯝ ꯀꯥꯏꯗ ꯊꯦꯡꯅꯗꯨꯢ ꯑꯗꯨꯒ
ꯕꯖꯥꯔ ꯗꯔ ꯊꯦꯡꯅꯁꯦ ꯍꯥꯢꯌꯦ
ꯀꯩꯅꯣ ꯕꯖꯥꯔꯗ
ꯎꯝ
ꯕꯖꯥꯔꯗꯩ ꯌꯥꯢꯁ꯭ꯀꯨꯜꯗ ꯑꯃꯨꯛ ꯍꯥꯏꯊꯃꯤꯟꯅꯔꯛꯇꯣꯏꯔꯥ ꯍꯥꯏꯁꯦ
ꯎꯝ
ꯎꯝ ꯐꯔꯦ ꯐꯔꯦ
ꯑꯦ ꯅꯣꯏ ꯂꯥꯛꯄꯩ ꯂꯝꯕꯤꯗ ꯂꯩꯕ꯭ꯔꯣ
ꯎꯝ
ꯃꯥ ꯕꯖꯥꯔꯐꯧ ꯂꯥꯛꯆꯔꯅꯤ ꯑꯩꯗꯤ ꯃꯐꯝ ꯈꯪꯗꯦ ꯐꯖꯅ ꯆꯠꯄ ꯍꯩꯇꯦ ꯑꯗꯨꯗꯨꯅ ꯆꯠꯃꯤꯟꯅꯅꯕ
ꯍꯣꯏ ꯍꯥꯏꯗꯣꯛꯎꯔꯅꯤ ꯃꯥꯁꯨ ꯈꯪꯉꯝꯃꯣꯏ
ꯈꯪꯉꯝꯒꯅꯤꯍꯦ ꯃꯥ ꯅꯍꯥꯟ ꯌꯥꯎꯔꯤꯗꯨꯗꯤ ꯗ꯭ꯔꯃꯥ ꯌꯦꯡꯕ ꯆꯠꯄꯗ
ꯑꯣ ꯑꯣ
ꯑꯩ ꯗꯤ ꯕꯥꯄꯨ ꯑꯣꯏꯕꯨ ꯑꯣꯏꯗꯦꯅꯦ ꯑꯩꯈꯣꯏ ꯔꯣꯝꯗꯒꯤ ꯂꯝꯕꯤ ꯑꯣꯏꯗꯦꯗꯅ
ꯍꯌꯦꯡ ꯑꯣ ꯑꯗꯨꯗꯣ ꯆꯥꯛꯀꯧ ꯅꯣꯡꯉꯥꯟꯕ ꯇꯥꯕꯅꯦ ꯑꯩꯗꯣ ꯌꯥꯝ ꯇꯟꯗꯣꯏ ꯃꯥꯜꯂꯕ
ꯆꯥꯛꯀꯧ ꯆꯠꯇꯣꯢꯔꯦ
ꯎꯝ
ꯎꯝ
ꯆꯠꯇꯣꯏ ꯅꯠꯇꯦ ꯊꯕꯛ ꯇꯧꯗꯣꯏꯅꯤ ꯢꯕꯦꯝꯃꯥ
ꯆꯥꯛꯀꯧꯕꯁꯦ ꯀꯔꯝꯕ ꯅꯨꯄꯥ ꯃꯌꯨꯝꯗꯔ ꯅꯨꯄꯤ ꯃꯌꯨꯝꯗꯔ ꯀꯧꯅꯕꯗꯨꯕꯨ ꯀꯥꯎꯔꯦꯅꯦ ꯅꯨꯄꯤ ꯃꯌꯨꯝꯗ ꯎꯝ
ꯅꯪ ꯍꯧꯖꯤꯛ ꯀꯩꯅꯣꯗꯣ ꯄꯤꯔꯛꯑꯣ ꯕꯣꯔꯠꯇꯣ ꯄꯤꯔꯛꯑꯣ ꯀꯥꯏ ꯆꯠꯈ꯭ꯔꯦ ꯕꯣꯔꯠ ꯍꯥꯢꯔꯒꯅꯦ ꯀꯩꯅꯣ ꯃꯥꯜ ꯑꯗꯨꯕꯣꯔ ꯁꯤꯗ
ꯁꯦꯕꯣꯠ ꯑꯃ ꯊꯣꯛꯑꯒ ꯀꯔꯤ ꯑꯃ ꯇꯧ ꯇꯥꯔꯦ
ꯑꯦꯠ ꯁꯧꯒ꯭ꯔꯤ ꯊꯣꯡꯉꯦ ꯑꯗꯣ ꯀꯩꯅꯣ ꯁꯤꯅ ꯀꯥꯡꯍꯧ ꯉꯧꯒꯦ ꯇꯧꯅꯦ ꯁꯦꯕꯣꯠꯅꯦ ꯂꯐꯨꯊꯔꯣꯅꯦ ꯑꯗꯨꯒ ꯍꯋꯥꯏ ꯑꯃ ꯑꯁꯥꯡꯒꯤꯗꯨꯅꯤ꯫ ꯅꯣꯏꯗꯤ ꯂꯩꯇ꯭ꯔꯕꯅꯤꯅ ꯊꯣꯡꯉꯔꯣꯏ ꯅꯠꯇ꯭ꯔꯥ ꯃꯦꯒꯤ ꯈꯔ ꯆꯥꯔ ꯇꯣꯛꯑꯅꯤ ꯅꯠꯇ꯭ꯔꯥ꯫
ꯀꯩꯅꯣ ꯊꯣꯛ ꯑꯩꯈꯣꯏꯁꯨ ꯀꯩ ꯀꯩꯅꯣ ꯂꯐꯨ ꯀꯩꯅꯣ ꯈꯔ ꯐꯨꯑꯦ ꯎꯝ ꯑ ꯀꯔꯤ ꯀꯔꯤ ꯀꯔꯤ ꯄꯤꯔꯨꯛ ꯈꯔ ꯐꯣꯛꯑꯦ ꯑꯗꯨ ꯆꯥꯅꯤ
ꯑꯦ ꯆꯥꯊꯣꯛꯀꯅꯣ ꯌꯣꯟꯅꯕ ꯊꯝꯃꯣ ꯂꯥꯏꯔꯕ ꯅꯣꯏꯗꯤ ꯆꯥꯊꯣꯛꯀꯗꯕ ꯅꯠꯇꯦ꯫
ꯌꯣꯟꯕ ꯀꯣꯟꯅꯔꯣꯏꯗꯕ ꯑꯗꯨꯒꯤꯗꯤ ꯌꯥꯝꯃꯗꯤ ꯌꯣꯟꯗꯧꯕ꯫
ꯀꯌꯥꯝꯅꯣ꯫ ꯑꯗꯨ ꯀꯩꯅꯣ ꯇꯧꯔꯒ ꯏꯁꯤꯡ ꯈꯔ ꯏꯁꯤꯡ ꯈꯔ ꯈꯤꯛꯑꯒ ꯊꯝꯃꯣ ꯍꯌꯦꯡ ꯈꯔ ꯊꯤꯔꯣ ꯑꯗꯨꯒ꯫ ꯆꯅꯥ ꯊꯥꯔꯦ ꯀꯥꯟꯗꯨꯗ ꯌꯣꯜꯂꯣ꯫
ꯑꯣ ꯑꯗꯨꯃꯥꯏꯅ ꯇꯧꯕꯅ ꯐꯔꯦ ꯍꯣꯏ ꯑꯗꯨꯗꯤ ꯑꯗꯨꯃꯥꯏꯅ ꯇꯧꯔꯒꯦ ꯑꯗꯨꯅ ꯐꯔꯅꯤ ꯅꯪ ꯍꯥꯏꯕꯗꯨꯅ
ꯑꯗꯨꯗꯤ ꯑꯗꯨꯃꯥꯏꯅ ꯇꯧ ꯄꯪꯒꯅꯨꯅꯦ ꯂꯥꯏꯔꯥꯔꯤꯗꯨ ꯏꯕꯦꯝꯃꯥ꯫ ꯄꯣꯛꯊꯣꯔꯛꯏꯗꯨ ꯄꯥꯛꯆꯗꯦꯅꯦ꯫
ꯅꯣꯏꯗꯤ ꯌꯥꯝ ꯁꯤꯡꯉꯦꯕꯣ꯫ ꯅꯪꯅ ꯁꯤꯡꯕꯩꯅꯤꯅ ꯅꯣꯏ ꯄꯩꯁꯥ ꯄꯥꯏ ꯍꯥꯏꯁꯤꯗ ꯑꯩꯅ
ꯃꯥꯅꯤꯅꯦ꯫ ꯑꯩꯈꯣꯏ ꯄꯥ ꯇꯔꯥꯗꯤ ꯋꯥꯟꯗꯒꯤꯕꯁꯨ ꯌꯥꯏ꯫
ꯂꯐꯨꯊꯧꯔꯣꯁꯦ ꯉꯁꯥꯏ ꯑꯩꯅ ꯇꯪꯈꯥꯏꯩꯅ ꯇꯧꯕꯅꯦꯕ꯫ ꯑꯗꯣ ꯍꯧꯖꯤꯛ ꯇꯪꯈꯥꯏ ꯑꯃ ꯈꯥꯛꯄꯅꯤ ꯉꯁꯥꯏꯗꯤ ꯖꯔ ꯖꯔ ꯁꯣꯏꯈꯤꯕꯅꯦ ꯍꯧꯖꯤꯛꯁꯤꯅ꯫ ꯈꯨꯏꯖꯤꯜꯂꯤꯔ ꯀꯩꯅꯣꯝ ꯇꯧꯔꯒ ꯁꯣꯏꯕ ꯌꯥꯝ ꯅꯨꯡꯉꯥꯏꯇ꯭ꯔꯦ ꯍꯥꯏꯕ꯫
ꯍꯧꯖꯤꯛꯅ ꯑꯃꯨꯛ ꯂꯩ ꯌꯥꯎꯕ ꯖꯒꯥꯗꯨ ꯌꯧꯔꯛꯑꯃꯅꯤ ꯑꯗꯨ ꯑꯣꯏꯔꯝꯒꯅꯤ꯫
ꯑꯦ ꯅꯪ ꯈꯔ ꯈꯪꯉꯤꯍꯦ ꯑꯗꯨꯗꯤ ꯆꯨꯝꯃꯦ ꯅꯪ ꯍꯥꯏꯥꯏꯗꯣ ꯌꯥꯎꯋꯦ꯫
ꯑꯩꯗꯤ ꯌꯥꯝ ꯈꯪꯡꯕꯅꯤ꯫ ꯊꯥꯡ ꯑꯣꯟꯅꯕ꯭ꯔꯣ ꯅꯪ ꯉꯁꯥꯏ ꯇꯧꯕꯗꯨꯒ꯫
ꯑꯣꯟꯅꯗꯦꯗ꯫ ꯊꯥꯡ ꯑꯩ ꯃꯆꯥꯖꯦ ꯑꯗꯨꯝ ꯇꯧꯋꯦ ꯑꯆꯧꯕꯗ ꯄꯥ ꯑꯦ ꯑꯣꯟꯅꯩ꯫ ꯅ ꯑꯁꯤ ꯊꯥꯡꯖꯦ ꯑꯝꯇ ꯄꯤꯔꯝꯑꯣ꯫
ꯍꯨꯝ꯫
ꯑꯃ ꯑꯁꯥꯡꯕꯗꯣ꯫ ꯅꯪ ꯈꯥ ꯇꯧꯋꯦ ꯗꯤꯄꯤꯀꯥ꯫ ꯀꯥꯏꯅꯣ꯫ ꯑꯁꯥꯡꯕꯗꯣ ꯑꯗꯨꯗꯣ꯫ ꯈꯣꯏꯅꯥꯎ ꯑꯩ ꯍꯥꯠꯇꯣꯛꯀꯦ ꯇꯩꯔꯤꯕ꯫
ꯎꯝ ꯌꯥꯝ ꯅꯨꯡꯉꯥꯏꯇꯤꯑꯦ꯫
ꯑꯦ ꯁꯣꯏꯕ ꯅꯨꯡꯉꯥꯏꯔꯤꯌꯦ ꯗꯤꯕꯤꯀꯥ꯫ ꯀꯩꯁꯨꯇꯧꯗꯦ꯫
ꯍꯥꯥ꯫
ꯁꯣꯏꯕ ꯅꯨꯡꯉꯥꯏꯔꯦꯕ ꯊꯥꯡ ꯁꯨꯝ ꯊꯣꯛꯄꯗꯒꯤ꯫
ꯆꯨꯝꯃꯝꯕꯅꯦꯕ ꯑꯩ ꯈꯪꯉꯦꯕ ꯍꯧꯖꯤꯛꯇꯤ ꯌꯥ꯫
ꯅꯪꯅ ꯅꯪꯅ ꯍꯥꯟꯅ ꯄꯩꯁꯥ ꯇꯥꯟꯕ ꯆꯠꯄꯗ ꯇꯧꯔꯛꯄꯁꯤꯡꯗꯨ ꯅꯠꯇ꯭ꯔꯁꯦ꯫ ꯗꯨꯒꯤ ꯇꯦꯛ ꯅꯤꯛ ꯇꯣ ꯅꯠꯇꯔ ꯁꯤ ꯗꯦꯕꯤꯀꯥꯅꯪ ꯋꯥꯗꯤ ꯋꯥꯔꯝꯃꯅꯤꯕꯣ꯫
ꯂꯣꯏ ꯍꯥꯏꯔꯒ ꯀꯃꯥꯏ ꯀꯃꯥꯏꯅ ꯇꯧꯔ ꯂꯦꯜꯂꯤꯒꯦ ꯍꯧꯖꯤꯛꯀꯥꯟꯁꯤꯕꯣ꯫
ꯆꯥꯛꯊꯣꯡꯉꯒ꯫
ꯎꯝ꯫
ꯇꯨꯝꯃꯒ ꯀꯣꯟ ꯐꯦꯡꯉꯒ꯫
ꯀꯣꯟꯖꯨ ꯐꯦꯡꯕ꯭ꯔ ꯍꯥꯏꯖꯦ꯫
ꯐꯦꯡꯉꯦ ꯏꯕꯦꯝꯕ ꯑꯩꯅ ꯐꯦꯡꯗ꯭ꯔꯗꯤ ꯑꯩꯈꯣꯏ ꯑꯃꯨꯛꯖꯦ ꯀꯣꯟ ꯐꯦꯡꯕꯤꯅꯕ ꯀꯅꯥ ꯂꯩꯒꯦ꯫
ꯅꯨꯡꯉꯥꯏꯇꯦ ꯌꯥꯝ꯫
ꯎꯝ꯫ ꯑꯩ ꯁꯤꯗꯩꯗꯤ ꯅꯪꯅ ꯂꯥꯏꯔꯔꯕꯗꯨꯅ ꯑꯃꯨꯛꯀ ꯍꯦꯟꯅ ꯅꯨꯡꯉꯥꯏꯇꯦ ꯑꯩꯗꯤ꯫
ꯑꯩꯖꯨ ꯅꯨꯉꯥꯏꯇꯦ꯫
ꯅꯠꯇꯦ ꯃꯁꯥꯒꯤ ꯅꯨꯡꯉꯥꯏꯇꯁꯦ ꯀꯥꯟꯊꯣꯔꯨꯔ ꯑꯩꯉꯣꯟꯗ ꯅꯨꯡꯉꯥꯏꯇꯕ ꯌꯥꯎꯕꯤꯔꯤꯅꯦꯕ ꯅꯪꯒꯤꯁꯦ꯫ ꯄꯨꯛꯆꯦꯜ ꯈꯨꯆꯥꯎꯗꯣ꯫ ꯅꯪꯖꯦ ꯄꯨꯛꯆꯦꯜ ꯌꯥꯝ ꯆꯥꯎꯋꯤꯀꯣ꯫
ꯆꯥꯎꯋꯦ ꯃꯁꯥꯒꯤꯅꯦ ꯏꯃꯥ ꯄꯨꯛꯅꯨꯡꯒꯤꯅꯦ꯫
ꯑ ꯑꯗꯣ ꯑꯩ ꯍꯥꯏꯒꯦꯇꯩꯗꯣ ꯇꯥꯛꯁꯇꯣ ꯈꯪꯉꯕ ꯆꯦꯛꯀꯤꯡ ꯊꯥꯔ ꯑꯗꯨꯝ ꯂꯩ ꯍꯥꯏꯕ꯫
ꯂꯩꯕꯅꯤ꯫
ꯑꯗꯨꯃꯥꯏꯅ ꯑꯗꯨꯝ ꯊꯥꯔ ꯂꯣꯏꯁꯤꯟꯈꯤꯗꯣꯏꯔꯕ꯫
ꯌꯥꯗꯤ ꯌꯥꯔꯛꯄꯅꯦ ꯑꯗꯣ ꯈꯪꯗꯦ ꯃꯣꯏ ꯇꯧꯗꯔꯤꯕ ꯑꯣꯏꯔꯝꯒꯅꯤ ꯆꯦꯛ ꯇꯧ ꯂꯣꯏꯗ꯭ꯔꯤꯕꯒꯤ ꯈꯪꯗꯦ꯫ ꯍꯥꯟꯅ ꯑꯩꯅ ꯀꯩꯅꯣ ꯇꯧꯕ ꯀꯥꯟꯗꯨꯗꯗꯤ
ꯍꯧꯖꯤꯛꯀꯥꯟꯗꯤ ꯅꯪꯁꯨ ꯂꯩꯕ꯭ꯔꯕ ꯆꯦꯛꯀꯤꯡ ꯊꯥꯔꯒ꯫
ꯂꯩ꯫
ꯎꯝ꯫ ꯅꯣꯏ ꯆꯍꯨꯝ ꯆꯍꯨꯝ ꯄꯤꯁꯟꯒꯔꯦ ꯑꯗꯨꯗꯤ꯫
ꯄꯤꯁꯥꯟꯈ꯭ꯔꯦ ꯅꯦꯕꯤꯗꯤꯇꯥꯗ ꯐꯥꯁ ꯀꯥꯞꯁꯤꯟꯈ꯭ꯔꯦ꯫
ꯐꯔꯦ ꯐꯔꯦ ꯑꯩꯗꯤ ꯄꯩꯁꯥꯁꯨ ꯂꯩꯇꯕ ꯑꯗꯨꯅꯅꯤꯗ꯫
ꯑꯣ꯫ ꯄꯩꯁꯥ ꯋꯥꯗꯤ ꯑꯩꯁꯨ ꯂꯩ ꯄꯣꯠꯇꯦꯗ ꯑꯗꯨꯗ ꯁꯨꯝ꯫ ꯆꯠ ꯁꯨꯝ ꯌꯨꯝꯗ ꯂꯩꯁꯟꯕꯗ ꯅꯨꯡꯉꯥꯏꯇꯦꯗ ꯈꯔ ꯆꯠꯊꯣꯛꯑꯗꯤ ꯐꯩꯌꯦꯅ ꯈꯟꯕ ꯑꯗꯨꯒꯤ꯫
ꯈꯔ ꯆꯠꯊꯣꯛꯄꯗꯣ ꯄꯩꯁꯥ ꯆꯪꯕꯗꯣ ꯄꯨꯊꯣꯔꯛꯏꯗꯣ꯫ ꯍꯣꯏ ꯂꯥꯏꯔꯕ ꯅꯣꯏꯒꯤꯗꯤ꯫ ꯐꯚꯥꯖꯍꯨꯝꯗꯣ
ꯏꯪꯉꯝꯗ ꯉꯝꯃꯦ
ꯎꯝ
ꯅꯣꯡꯃꯩ ꯈꯨꯠꯁꯨꯃꯟꯦꯛ ꯀꯣꯟꯅꯤꯅ ꯅꯣꯡꯃꯩ ꯈꯨꯠꯁꯨꯃꯟꯅ ꯂꯦꯝꯄꯣꯠꯅꯦ ꯑꯗꯨꯗꯤ ꯅꯠꯇ꯭ꯔꯥ
ꯃꯥꯅꯤ ꯃꯥꯅꯤ
ꯍꯦ ꯍꯦ ꯍꯦ
ꯀꯩꯅꯣ ꯇꯣꯝꯗꯤ ꯃꯈꯣꯟ ꯃꯋꯥꯒ ꯇꯥꯗꯦꯅ ꯀꯥꯏꯆꯥꯠꯈ꯭ꯔꯦ
ꯀꯔꯤ
ꯇꯣꯝ ꯃꯀꯣꯟ ꯃꯋꯥꯒ ꯇꯥꯗꯦ ꯀꯥꯏ ꯆꯠꯈ꯭ꯔꯒꯦ
ꯀꯣꯛ ꯆꯤꯛꯑꯅ ꯑꯩꯁꯨ ꯏꯕꯦꯝꯃꯥ ꯍꯧꯖꯤꯛꯇ ꯏꯁꯇꯤꯌꯔꯗꯩ ꯑꯣꯟꯊꯗꯅ ꯁꯤꯕꯨ ꯁꯤꯔꯝꯗꯧꯔꯦ ꯑꯩꯗꯤ
ꯀꯩꯕ
ꯁꯇ꯭ꯔꯥꯏꯔ ꯗꯥꯒꯤ ꯑꯣꯟꯗꯔꯤꯕꯥ
ꯈꯥꯕ ꯍꯥꯏꯗꯕꯤ
ꯃꯥꯡꯒꯣꯟꯒꯤ ꯁꯇ꯭ꯔ꯭ꯥꯏꯔ ꯑꯗꯨꯒ ꯁꯨꯃꯥꯡꯗ ꯁꯜꯂ ꯇꯥꯔꯤꯕꯥ ꯇ꯭ꯔꯣ ꯇ꯭ꯔꯣ ꯑꯣꯟꯊꯔꯒ
ꯑꯗꯨꯅꯗꯤ ꯌꯥꯔꯣꯢꯌꯦ ꯂꯥꯏꯔꯕꯩ ꯌꯨꯝꯗ ꯂꯩꯔꯨꯅꯣ
ꯃꯦꯒꯤ ꯂꯩꯕ ꯆꯠꯂꯝꯗꯥꯏꯗꯨꯅꯤꯅꯦ ꯑꯗꯨꯁꯨ ꯊꯣꯛꯏꯕ ꯊꯧꯗꯣꯛꯁꯦ
ꯂꯥꯏꯔꯕꯩ ꯌꯨꯝꯗ ꯂꯩꯔꯨꯅꯣ ꯑꯗꯨꯒꯨꯝꯕ ꯑꯋꯥ ꯑꯅ ꯌꯥꯝ ꯇꯥꯔꯛꯈꯤꯅꯤ
ꯉꯁꯤꯁꯦ ꯗꯥꯎ ꯈꯔ ꯐꯠꯇꯕꯖꯥꯠꯅꯦ ꯉꯁꯥꯏ ꯑꯌꯨꯛꯁꯨ ꯀꯩꯅꯣ ꯇꯧꯔꯤꯅꯦ ꯍꯥꯏꯕ ꯑꯌꯨꯛ ꯉꯟꯇꯥꯛꯗ ꯐꯃꯨꯡꯗꯩ ꯑꯣꯟꯊꯔꯛꯏꯅꯦ ꯍꯥꯏꯕ ꯙꯨꯞ ꯂꯧꯅꯥ
ꯀꯩꯗꯧꯔꯨꯕꯒꯤ ꯑꯗꯨꯅ ꯑꯃꯨꯛ
ꯀꯩꯁꯨ ꯇꯧꯗꯦ ꯇꯨꯝꯃꯤꯉꯩ ꯃꯇꯣꯝ ꯑꯣꯟꯊꯔꯛꯏꯅꯤ ꯀꯩꯅꯣ
ꯢꯁ
ꯑꯩꯗꯤ ꯌꯥꯝ ꯅꯨꯡꯉꯥꯏꯇꯦ
ꯑꯩꯗꯤ ꯅꯪꯒꯤ ꯈꯟꯗꯕ ꯁꯨꯝ ꯅꯨꯡꯉꯥꯏꯁꯤꯜꯂꯛꯇ꯭ꯔꯦ
ꯍ
ꯑꯣ ꯑꯗꯨꯒꯨꯝꯕꯗꯤ ꯌꯥꯎꯗ꯭ꯔꯤꯕ ꯃꯥꯜꯂꯦ ꯑꯩꯒꯤꯗꯤ
ꯑꯩ ꯌꯥꯍꯤꯞ ꯈꯔ ꯊꯤ ꯇꯧꯔꯤꯅꯦ
ꯂꯩ ꯐꯖꯕ꯭ꯔꯥ ꯍꯥꯢꯁꯦ
ꯅꯪꯗꯤ ꯐꯖ꯭ꯔꯝ ꯇꯥꯔꯦꯗꯅ
ꯅꯪ ꯑꯩꯅ ꯇꯨꯝꯕ ꯑꯃꯨꯛꯐꯥꯎ ꯈꯪꯗ꯭ꯔꯤꯕ ꯑꯍꯣꯏ ꯑꯗꯨꯕꯨꯗꯤ ꯑꯩꯅ ꯇꯨꯝꯕꯅꯤ ꯀꯥꯆꯤꯟ ꯀꯥꯆꯤꯟꯂꯣꯝꯗꯗꯤ ꯄꯥꯛꯆꯪ ꯆꯪꯁꯤꯟꯕꯅꯦ ꯀꯥꯆꯤꯟꯂꯣꯝꯗ ꯅꯠꯇꯔꯒ ꯃꯤ ꯂꯩꯕ ꯅꯥꯀꯜꯂꯣꯝꯗ ꯄꯛꯆꯪ ꯆꯪꯁꯤꯟꯕꯅꯦ ꯑꯩꯅ ꯇꯨꯝꯕꯁꯦ
ꯍ ꯐ
ꯍ
ꯑꯩꯈꯣꯏ ꯇꯣꯝꯗꯣ ꯀꯧꯎꯒꯗ꯭ꯔꯣ ꯃꯥ ꯑꯩꯅ ꯃꯥꯍꯤ ꯂꯥꯡꯃꯥꯟꯈꯔꯦꯅ
ꯑꯗꯨ ꯅꯣꯢ ꯀꯩꯅꯣ ꯆꯠꯄꯩ ꯍꯥꯏꯗꯣ ꯀꯃꯥꯏꯅ ꯍꯥꯏꯅꯈ꯭ꯔꯒꯦ
ꯃꯅꯤꯄꯨꯔꯤ ꯗꯤꯄꯥꯔꯠꯃꯦꯟ ꯒꯤꯗꯨꯔꯣ
ꯎꯝ
ꯎꯝ ꯈꯪꯗꯦ ꯍꯥꯏꯅꯔꯛꯇ꯭ꯔꯤ ꯀꯥꯟꯗ ꯇꯣꯛꯑꯗꯧ ꯃꯥꯜꯂꯦ
ꯃꯑꯣꯡ ꯒꯥ ꯃꯥꯂꯝꯃꯒ
ꯑꯗꯨ ꯍꯥꯢꯅ ꯗꯤꯟꯅ ꯑꯃ ꯀꯩꯅꯣ ꯇꯧꯕꯗꯣ ꯊꯝꯕꯥꯜ ꯃꯌꯥꯝ ꯂꯩꯕ ꯑꯃ ꯆꯠꯄꯗꯣ ꯐꯖꯩꯌꯦꯕ ꯌꯥꯝꯅ ꯆꯠꯅꯤꯡꯗ꯭ꯔꯣ
ꯂꯤꯜꯍꯥ
ꯗꯤꯟꯅ ꯗꯤꯟꯅ ꯗꯤꯟꯗꯤꯟꯅ